ꯑꯉꯥꯡ ꯑꯃꯇꯗꯁꯨ ꯏꯆꯦ ꯅꯪ ꯀꯩꯗ ꯃꯥꯁꯇꯔ ꯇꯧꯔꯤꯅꯣ ꯃꯦꯁꯇ ꯋꯥꯎ
ꯍꯣꯏ ꯀꯩꯅꯣꯝ ꯍꯥꯏꯔꯨꯁꯦ ꯃꯦꯁ ꯍꯥꯏꯔꯨꯕꯁꯦ ꯋꯥꯎꯖꯤꯅ ꯍꯥꯟꯅ ꯍꯥꯜꯂꯦ
ꯏꯕꯦꯝꯃ ꯗꯨꯀꯥꯟꯗꯐꯥꯎꯛꯇꯅꯤ ꯃꯦꯁ ꯂꯧꯋꯦ ꯍꯥꯏꯕꯗ ꯑꯩ ꯑꯣꯐꯔꯅ ꯄꯤꯈꯥꯏꯔꯛꯏ ꯍ
ꯅꯪꯗꯤ ꯑꯣꯕꯔꯅꯦ ꯍꯥꯏꯕꯦꯗ ꯑꯩꯒꯤ ꯀꯩꯅꯣ ꯍꯥꯏꯔ ꯅꯌꯨꯝꯄꯥꯟꯒꯤꯅꯣ ꯍꯥꯏꯔꯛꯢ
ꯀꯩꯩ ꯀꯩ ꯀꯩ ꯑꯦꯡꯒꯜꯗꯅꯣ ꯃꯣꯢ ꯍꯥꯏꯔꯛꯏꯗꯨꯅ ꯑꯗꯨꯅ
ꯗꯤ ꯂꯩ ꯑꯣꯏ
ꯑꯣ ꯏꯕꯦꯝꯃꯥ ꯂꯩꯀꯥꯏꯁꯤꯗꯁꯨꯅꯦ ꯑꯩꯈꯣꯏ ꯂꯥꯏꯔꯤꯛꯁꯤꯗ ꯃꯦꯠꯁꯇ ꯃꯥꯁꯇꯔ ꯇꯧꯕꯁꯤ ꯏꯆꯟ ꯅꯪꯅ ꯑꯍꯥꯥꯟꯕꯅꯤ ꯑꯉꯥꯡ ꯅꯪꯅ ꯑꯍꯥꯝꯕꯅꯤ
ꯁꯣꯝꯗꯗꯤ ꯑꯩꯈꯣꯏꯅ ꯍꯥꯏꯔꯤꯁꯤꯗꯤ ꯃꯅꯨꯡꯁꯤꯗ ꯑꯩꯈꯣꯏ ꯑꯋꯥꯕ ꯄꯨꯨꯝꯕꯁꯤ ꯊꯅꯨꯡꯗ ꯊꯥꯖꯤꯟꯗ ꯊꯝꯃꯒ ꯂꯣꯠꯂꯒ ꯃꯥꯏꯊꯣꯡꯗ ꯃꯤꯅꯣꯛ ꯑꯃ ꯄꯨꯔꯒ
ꯑꯣꯖꯥ ꯀꯌꯥꯒꯤ ꯃꯤꯅꯣꯛ ꯃꯩꯁꯥ ꯈꯥꯡꯉꯒꯅꯤꯀꯣ ꯋꯥꯅ ꯃꯤꯅ ꯇꯥꯔꯒ ꯑꯩꯈꯣꯏꯁꯨ ꯏꯖꯠ ꯂꯩꯇꯕꯤꯗ
ꯍꯍ ꯍꯥꯏꯅꯤꯡꯕ ꯕ ꯕ ꯋꯥꯍꯩꯁꯦ
ꯍꯧꯖꯤꯛꯀꯥꯟꯗ ꯒꯣꯔꯃꯦꯟꯀꯤ ꯊꯕꯛꯇꯤ ꯑꯁꯥ ꯇꯧꯗ꯭ꯔꯦ ꯑꯗꯨꯅ ꯑꯩ ꯐꯤ ꯇꯥꯏꯕ ꯃꯦꯀꯞ
ꯃꯥꯁꯇꯔ ꯇꯧꯔꯒ ꯏꯕꯦꯝꯃ ꯐꯤ ꯇꯥꯏꯕ ꯀꯥꯏꯗꯨꯗꯤ ꯌꯥꯝ ꯊꯤ ꯏꯖꯠ ꯂꯩꯕ ꯊꯕꯛꯅꯤꯍꯦ ꯑ ꯄꯩꯁꯥꯕꯥꯢꯕ ꯅꯨꯄꯤ ꯑꯃꯅꯒ ꯄꯩꯁꯥ ꯄꯥꯏꯕ ꯅꯨꯄꯤ ꯑꯃꯅꯒ ꯄꯣꯠꯂ ꯂꯥꯛꯂꯨ ꯁꯤꯜꯂꯛꯇꯔꯗꯤ ꯑꯩꯈꯣꯏꯁꯨ ꯐꯤ ꯇꯥꯏꯖꯕ ꯋꯥꯅꯤ ꯒꯁ ꯑꯦ ꯂꯥꯏꯔꯤꯛꯀꯤ ꯃꯇꯥꯡꯗꯗꯤ ꯅꯣꯏꯅ ꯍꯦꯜꯂꯤ ꯑꯩꯈꯣꯏꯁꯨ ꯃꯥꯁꯇꯔꯅꯦ ꯀꯥꯏꯅ
ꯑꯁ ꯔꯥꯅꯤꯕꯨ ꯂꯥꯛꯑꯒꯦ ꯄꯤ ꯑꯩꯆ ꯗꯤ ꯐꯥꯎꯗꯤ ꯇꯧꯊꯣꯛꯑꯁꯦ
ꯑꯗꯨꯒ ꯃꯥꯁꯇꯔ ꯂꯣꯏꯁꯤꯜꯂꯒ ꯑꯣꯂꯤꯐ꯭ꯂꯦꯝ ꯌꯣꯟꯕꯗꯣ
ꯍꯤꯡꯅꯕꯒꯤ ꯂꯥꯟꯐꯝꯅꯤꯗ ꯑꯀꯥꯢꯕ ꯂꯩꯇꯦ
ꯅꯍꯥꯟꯅꯦ ꯑꯉꯥꯡ ꯑꯃꯅꯅꯦ ꯆꯦ ꯍꯥꯏꯌꯦ ꯌꯥꯝ ꯅꯨꯡꯁꯤꯅ ꯀꯧꯔꯛꯑꯦ ꯍꯥꯎꯅ ꯈꯨꯝꯃꯦ ꯑꯣꯔꯤꯐ꯭ꯂꯦꯝ ꯌꯥꯎ ꯍ
ꯃꯣ ꯑꯣꯔꯤꯕ꯭ꯂꯦꯝ ꯌꯥꯎꯕꯁꯤ ꯀꯌꯥꯝ ꯀꯥꯟꯅꯖꯥꯠꯅꯣ
ꯑꯩꯅ ꯑ ꯑꯣꯔꯦ ꯑꯣꯔꯤ ꯐ꯭ꯂꯦꯝ ꯌꯥꯎꯕꯗꯣ ꯌꯣꯟꯅꯤꯡꯉꯥꯏ ꯃꯤ ꯂꯩꯇꯦ ꯑꯩꯒꯤ ꯏꯃꯥꯟꯅꯕꯤ ꯑꯣꯔꯤ ꯐ꯭ꯂꯦꯝ ꯌꯥꯎꯗꯕ ꯑꯝꯇ ꯂꯩꯇ꯭ꯔꯦ ꯍꯥꯏ ꯀꯅꯥꯕꯨ ꯂꯩꯔꯤꯒꯦ ꯍꯧꯖꯤꯛ ꯀꯅꯥꯗ ꯂꯩ ꯌꯣꯟꯗꯤ ꯁꯤ ꯅꯪꯉꯣꯟꯗ ꯌꯣꯜꯂꯦ ꯅꯪꯗꯤ ꯁꯨꯡꯂꯩ ꯂꯩꯔꯣꯏ ꯂꯥꯏꯔꯕ ꯅꯪꯅ ꯀꯩ ꯂꯩꯗꯣꯏꯅꯣ
ꯁꯤꯖꯤꯟꯅꯗꯦꯅꯦ ꯂꯥꯏꯔꯕ ꯅꯠꯇꯦ ꯁꯤꯖꯤꯟꯅꯗꯦ ꯂꯥꯏꯔꯕ ꯅꯠꯇꯦ ꯑꯁ ꯏꯅꯥꯛ ꯈꯨ ꯑꯃꯨꯛ ꯁꯥꯅꯤꯡꯕ ꯃꯥꯜꯂꯅꯤ ꯁꯤꯗꯤ ꯁꯤꯗ ꯂꯥꯏꯔꯕꯒꯤꯗ ꯅꯠꯇꯅꯅꯦ ꯍꯥꯏꯗꯤ ꯑꯣꯂꯤꯐ꯭ꯂꯦꯝꯒꯤ ꯄꯣꯠ ꯁꯦ ꯑꯩꯉꯣꯟꯗ ꯈꯪꯕ ꯀꯩꯗꯧꯕ ꯀꯩꯗꯧꯕꯗꯣ ꯑꯣꯏꯗꯦꯕ ꯑꯗꯨꯗꯨꯅ ꯃꯣꯏꯗꯤ ꯃꯅꯝꯒꯤ ꯄꯣꯠ ꯑꯣꯏꯔꯗꯤ ꯌꯥꯏꯀꯣ ꯑꯗꯨꯗꯨꯒ ꯏꯁꯀꯤꯟ ꯀꯦꯌꯔꯒꯨꯝꯕꯒꯤ ꯄꯣꯠꯇꯗꯤ ꯑꯩꯅ ꯊꯥꯖꯕ ꯄꯣꯠ ꯑꯣꯏꯗꯦꯕ
ꯎꯝ ꯎꯝ ꯑꯝꯅꯤ ꯑꯩꯁꯨ ꯑꯣꯔꯤꯞꯇꯦꯝ ꯑꯝꯇ ꯁꯤꯖꯤꯟꯅ ꯏꯁꯥꯕꯨ ꯑꯣꯔꯤꯞꯊꯦꯝ ꯁꯤꯖꯤꯟꯅꯗ꯭ꯔꯥ ꯑꯩꯅ ꯑꯣꯔꯤꯞꯇꯦꯝ ꯌꯥꯎꯔꯒ ꯀꯩꯗꯧꯅꯗꯣꯏꯅꯣ
ꯁꯕꯥꯅꯥꯅ ꯑꯩꯉꯣꯟꯗꯅꯦ ꯃꯤꯁꯤ ꯈꯛꯇꯂꯛꯏꯕ
ꯏꯕꯦꯝ ꯑꯃ ꯑꯩꯗꯤꯅꯦ ꯅꯤꯌꯨꯃꯤꯅꯁꯨ ꯈꯠꯂꯤ ꯃꯤꯟꯇ꯭ꯔꯥꯅꯁꯨ ꯈꯠꯂꯤ ꯅꯥꯏꯀꯥꯅꯁꯨ ꯈꯂꯤ
ꯄꯩꯁꯥ ꯈꯛꯇ ꯉꯥꯏꯔꯦ ꯃꯤꯆꯤ ꯈꯠꯆꯤꯜꯂꯛꯇꯕ
ꯌꯥꯝ ꯊꯤꯅ ꯂꯦꯒꯔꯦ ꯄꯩꯁꯥꯁꯦ ꯑꯩꯈꯣꯏ ꯊꯥꯔ ꯑꯣꯢꯔꯝꯗꯧ ꯃꯥꯂꯦ
ꯑꯍ ꯊꯕꯛ ꯃꯆꯥꯥꯇ ꯇꯧꯔꯗꯤ ꯂꯩꯀꯥꯏꯁꯤ ꯄꯨꯔ ꯆꯥꯛꯀ ꯈꯟꯃꯦ
ꯍꯥꯍꯥꯍꯥꯍꯥ ꯏꯕꯦꯝꯃ ꯊꯕꯛ ꯃꯆꯥ ꯑꯃꯝꯗ ꯇꯧꯔꯗꯤꯅꯦ ꯑꯩꯅꯅꯦ ꯁꯥꯒꯩ ꯅꯥꯇꯩꯒꯤ ꯇꯧꯔꯣꯏꯗꯕ ꯑꯝꯇ ꯂꯩꯇꯦ ꯃꯆꯥ ꯃꯆꯥ ꯑꯃꯇꯁꯨ ꯇꯧꯒꯦ ꯈꯜꯂꯤꯕꯅꯤ
ꯂꯩꯀꯥꯏꯁꯦ ꯄꯨꯜꯂꯞ ꯑꯝꯇꯗꯤ ꯆꯥꯛꯀꯧꯕꯤꯒꯦ ꯈꯟꯕꯅꯤ ꯇꯧꯍꯟꯗ꯭ꯔꯕ꯭ꯔꯥ ꯀꯩꯅꯣ
ꯑꯍ ꯑꯍ ꯑꯍ ꯑꯍ ꯎꯝ ꯎ
ꯏꯁꯣꯔꯒꯤ ꯑꯦꯒꯦꯟꯁꯇ ꯑꯃꯨꯛ ꯆꯠꯁꯤꯟꯒꯗꯕꯅꯤ ꯇꯧꯗꯕ ꯌꯥꯗꯦ ꯂꯩꯀꯥꯏ ꯆꯥꯛ ꯑꯣꯛ ꯊꯣꯡꯒꯦ ꯌꯥꯗꯦ
ꯑꯣꯢꯃꯥ ꯏꯁꯣꯔꯅꯒ ꯏꯕꯥꯅꯤ ꯉꯥꯡꯅꯩꯖꯦ ꯇꯥꯔꯃꯗꯤ
ꯍꯨꯍꯨꯍꯨ ꯍꯤ ꯅꯣꯏꯅꯦꯁꯦ ꯑꯩꯅ ꯁꯨꯃꯥꯏꯅꯗꯤ ꯁꯦꯝꯈꯤꯗꯕꯅꯤꯀꯣ
ꯍꯥ ꯍꯥ ꯍꯥ
ꯐꯅ ꯍꯧꯔꯛꯎ ꯍꯥꯏꯔꯒ ꯅꯣꯏꯅꯤꯅ ꯇꯧꯔꯤꯁꯤꯅ ꯀꯔꯤ
ꯀꯩꯅꯣꯇꯧꯋꯦ ꯎꯝ ꯑ ꯂꯨꯍꯣꯡꯕ ꯍꯥꯏꯅ ꯄ꯭ꯔꯤꯇꯤ ꯏꯔꯦꯡꯐꯝꯒꯤꯗꯨ ꯁꯤꯒ ꯁꯨꯁꯥꯟꯒꯤ ꯋꯥꯔꯤꯗꯣ
ꯑ ꯎꯝ
ꯍꯧꯖꯤꯛ ꯃꯈꯥ ꯀꯟꯅ ꯍꯥꯞꯀꯠꯂꯛꯏ
ꯅꯨꯡꯕꯨ ꯅꯨꯡꯉꯥꯏꯕ꯭ꯔꯣꯗ
ꯅꯨꯡꯉꯥꯏꯕ ꯍꯥꯏꯁꯦ ꯅꯨꯄꯥꯅ ꯃꯉꯥ ꯄꯣꯛꯆꯥꯎ ꯆꯥꯎꯥꯎ ꯅꯨꯄꯤꯅ ꯁꯨꯠ ꯁꯨꯠꯁꯨꯠ ꯑꯗꯨꯝ ꯄꯪꯅꯩꯇꯅꯤ
ꯅꯪꯒꯣꯜꯗꯨꯗꯤ ꯆꯥꯅ ꯐꯥꯠꯂꯝꯃꯔꯣꯏ
ꯍꯣꯏ ꯑꯗꯩ ꯋꯥꯔꯤꯗꯣ ꯏꯕꯦꯝꯃ ꯃꯃꯥꯡꯁꯨ ꯏꯔ ꯍꯧꯀꯠꯂꯛꯈꯠꯗ ꯏꯕꯅꯅ ꯆꯍꯤ ꯑꯅꯤ ꯑꯍꯨꯝꯒꯤ ꯃꯃꯥꯡꯗ ꯏꯕꯁꯨ ꯂꯣꯏꯁꯤꯟꯗ꯭ꯔꯦꯕꯀꯣ ꯑꯩꯁꯦ ꯈꯣꯏꯗꯧ ꯂꯥꯡꯈꯠꯂꯛꯏꯕ ꯂꯣꯏꯁꯤꯟꯗꯕꯁꯤꯗ ꯑꯗꯨꯗꯨꯒ ꯑꯃꯨꯛ ꯑꯣꯏꯅ ꯍꯥꯞꯀꯠꯂꯛꯑꯦꯀꯣ ꯑꯗꯩ ꯂꯣꯏꯁꯤꯜꯂ ꯈꯪꯉꯦ ꯈꯜꯂꯦ ꯑꯗꯨꯗꯨꯒ ꯑꯣꯗꯤꯑꯣꯗꯨꯁꯨ ꯑꯃꯨꯛꯅꯦ ꯂꯦꯛꯈ꯭ꯔꯦ ꯃꯥ ꯂꯦꯞꯄꯗꯤ ꯐꯅ ꯀꯨꯏꯔꯝꯃꯅꯤ ꯍꯟꯊ ꯑꯃ ꯃꯈꯩꯇꯪ ꯍꯥꯞꯄꯛꯄꯗ ꯑꯗꯨꯒ ꯐꯤꯂꯝ ꯑꯃ ꯅꯝꯗꯤ ꯇꯧ ꯂꯩꯔꯝꯃꯦ ꯍꯥꯏꯕ ꯄꯣꯁ ꯁꯥꯒꯠꯂꯩꯅ ꯏꯕꯦꯝꯃ ꯅꯪꯒꯤ ꯑꯑꯣꯟ ꯑꯑꯣꯟ ꯈꯨꯆꯁꯤꯗꯤ ꯈꯟꯗꯦ ꯑꯥ ꯔꯥꯏꯇꯔꯗꯣ ꯁꯤ ꯄꯥꯏꯔꯝꯗꯅ ꯇꯥꯛꯎꯔꯁꯥꯅꯨ꯫
ꯃꯥꯟꯑꯗꯨꯃꯥꯏꯅ ꯇꯧꯕꯤꯔꯤꯗꯨ ꯀꯩꯒꯤꯅꯣ ꯅꯨꯡꯉꯥꯏꯇꯦ ꯍꯥꯏꯗꯤ ꯋꯥꯔꯤꯁꯤ ꯁꯨꯝ ꯇꯥꯈ꯭ꯔꯒꯗꯤ꯫ ꯇꯥꯅꯤꯡꯉꯦꯕ ꯇꯥꯈꯤꯗ꯭ꯔꯒꯗꯤꯀꯣ ꯂꯦꯞꯈ꯭ꯔꯒꯗꯤ ꯋꯥꯔꯤ ꯃꯃꯥꯡꯒꯤꯁꯨ ꯀꯥꯎꯕ ꯌꯥꯎꯋꯤꯗꯅ꯫
ꯌꯥꯎꯏ꯫
ꯍꯧꯖꯤꯛꯀꯥꯟ ꯀꯩꯅꯣ ꯇꯥꯕ꯭ꯔꯅ ꯅꯡ ꯁꯤꯡꯒꯥꯔꯩꯈꯣꯡ
ꯇꯥꯏꯌꯦ ꯏꯕꯦꯝꯃ ꯅꯪꯗꯤ ꯇꯥꯕ ꯈꯪ ꯄꯥꯗꯕ꯭ꯔ꯫
ꯄꯥꯗꯤ ꯄꯥꯗꯤ ꯅꯨꯡꯁꯤꯌꯦꯉꯣ ꯑꯗꯨꯗꯣ꯫
ꯄꯥꯕꯎ ꯑꯗꯨꯗꯤ ꯏꯄꯤꯁꯣꯠ ꯇꯣꯋꯦꯟꯇꯤ ꯁꯚꯦꯟ ꯌꯧꯔꯦ꯫
ꯇꯣꯋꯦꯟꯇꯤ ꯁꯚꯦꯟ ꯌꯥꯧꯔꯦ꯫ ꯍꯩꯃ ꯀꯥꯏꯗ꯫
ꯃꯅꯤꯄꯨꯔꯤ ꯏꯁꯇꯣꯔꯤ ꯀꯂꯦꯛꯁꯟꯗ꯫
ꯃꯣꯏꯅꯤ ꯀꯩꯅꯣ ꯇꯧꯅ ꯅꯨꯡꯁꯤꯅꯈ꯭ꯔꯕꯣ꯫
ꯅꯨꯡꯁꯤꯅꯗꯦ ꯑꯗꯨꯝ ꯆꯥꯛꯅꯔ ꯂꯩꯅꯤ꯫
ꯑꯗꯨꯝ ꯃꯄꯨꯟꯁꯤꯗꯣ ꯆꯥꯡꯅꯔ ꯂꯣꯏꯔꯒꯦ ꯍꯥꯏꯕ꯭ꯔꯣ꯫
ꯐꯂꯦꯕ ꯀꯩ ꯍꯔꯥꯎꯔꯤꯅꯣ ꯈꯪꯗꯦ꯫
ꯊꯥꯏꯅꯒꯤ ꯋꯥꯔꯤꯗ ꯁꯨꯝ ꯂꯩꯔꯤꯕꯣ꯫
ꯂꯩꯇꯦꯗ ꯍꯧꯖꯤꯛ ꯍꯧꯖꯤꯛ ꯄ꯭ꯔꯖꯦꯟꯗ ꯏꯕꯦꯝꯃ ꯑꯥ ꯀꯩꯅꯣꯅ ꯅꯣꯡꯊꯥꯡꯅ ꯀꯟꯅ ꯌꯦꯠꯂꯤ ꯫
ꯆꯣꯞꯈ꯭ꯔꯕꯅꯤ ꯗꯨ ꯄꯤꯗꯨ ꯃꯁꯨ꯫
ꯏꯕꯦꯝꯃ ꯅꯍꯥꯟ ꯑꯩꯁꯨꯅꯦ ꯁꯨꯃꯥꯏꯅ ꯇꯧꯔꯨꯕꯅꯦꯕ ꯑꯩꯁꯨ ꯑꯣꯗꯤꯌꯣ ꯑꯣꯏꯅ ꯊꯥꯔꯝꯕꯅꯦꯕꯀꯣ ꯑꯗꯨꯗ ꯆꯪꯉꯒ ꯌꯦꯡꯉꯨꯕ ꯑꯗꯨꯗꯨꯒ ꯏꯕꯦꯝꯃ ꯇꯣꯋꯦꯟꯇꯤ ꯑꯩꯅ ꯑꯩꯅ ꯌꯦꯡꯀꯥꯟꯗ ꯇꯣꯋꯦꯟꯇꯤ ꯋꯥꯟꯕꯥꯎ ꯍꯥꯞ ꯂꯩꯔꯝꯃꯦ ꯑꯗꯩꯗꯤ ꯁꯨꯝ ꯁꯨꯝ ꯄꯥꯔꯛꯀꯗ ꯍꯧꯖꯤꯛ ꯇꯣꯋꯦꯟꯇꯤ ꯁꯚꯦꯟ ꯌꯧꯔꯦ꯫
ꯁꯨꯔꯨꯗꯤ꯫
ꯒꯨꯒꯜ ꯑꯥ ꯀꯩꯅꯣꯗꯗꯤ ꯌꯨꯇꯨꯞꯕꯇꯗꯤ ꯊꯥꯔꯇꯤꯟ ꯂꯥ ꯌꯧꯕꯗ ꯉꯥꯏꯈꯤꯅꯤ꯫
ꯐꯤꯞꯇꯤꯟ ꯌꯧꯍꯧꯔꯦ ꯁꯨꯔꯨꯗꯤ꯫
ꯁꯨꯔꯨꯅ ꯑꯥ ꯆꯪꯈꯣꯟꯕꯅ ꯀꯩꯅꯣ ꯇꯝꯅꯥ ꯇꯥꯅꯩ ꯈꯪꯕꯗꯒꯤ ꯇꯝꯅꯥꯗ ꯅꯨꯡꯁꯤꯗꯝꯅ ꯂꯣꯏꯔꯦ ꯏꯃꯥ꯫
ꯁꯨꯔꯨꯒ ꯆꯪꯈꯣꯕꯒ ꯑꯃꯨꯛ ꯄꯥꯔꯛꯀꯗꯣꯏꯔꯥ꯫
ꯅꯠꯇꯦ ꯁꯨꯔꯨꯒ ꯆꯪꯈꯣꯟꯕꯒ ꯃꯌꯨꯝ ꯄꯥꯜꯂ ꯂꯩꯃꯤꯟꯅꯔ ꯃꯆꯥ ꯌꯥꯎꯔꯝꯅꯤ꯫ ꯗꯥꯏꯚꯣꯔꯁ ꯇꯧꯈ꯭ꯔꯕ ꯆꯪꯈꯣꯟꯕꯅ ꯁꯨꯔꯨ ꯄꯥꯝꯃꯛ ꯎꯝ꯫
ꯑꯣ꯫ ꯑꯁ꯫ ꯅꯣꯡꯊꯥꯡꯒꯤ ꯏꯃꯨꯡꯗꯨꯗꯤ꯫ ꯐꯤꯔꯦꯞꯄꯒ ꯇꯝꯅꯥꯀꯗ ꯂꯣꯏ ꯄꯥꯝꯃꯤꯅꯦ꯫
ꯎꯝ꯫
ꯈꯪꯗꯦꯅꯦ ꯍꯦꯔꯣ ꯍꯤꯔꯣꯏꯅꯤ ꯑꯣꯏꯍꯧꯗꯕꯁꯦ꯫
ꯑꯩꯈꯣꯏꯁꯨ ꯄꯖꯕ ꯀꯅꯅꯣꯝ ꯂꯩꯔꯝꯗꯣꯏꯅꯤ꯫
ꯂꯩꯔꯝꯗꯣꯏꯅꯦ꯫
ꯑꯃꯗꯤ ꯁꯣꯏ ꯂꯩꯔꯝꯒꯅꯤ꯫ ꯎꯝ꯫
ꯍꯥꯥ꯫
ꯀꯩꯅꯅꯣ ꯉꯪ ꯍꯥꯏꯗꯣ꯫
ꯍꯥꯏꯗꯣꯛꯄ ꯏꯀꯥꯏꯕꯩ ꯂꯩꯔꯝꯗꯣꯏꯅꯦꯕ꯫
ꯆꯪꯐꯣꯟ ꯃꯗꯤ ꯆꯪꯈꯣꯟꯕꯗꯨꯁꯨꯅꯦ ꯑ ꯑꯗꯨꯝꯁꯨꯍꯟꯗꯦ
ꯃꯇꯨ ꯏ ꯊꯤꯔꯕ ꯃꯥꯅ ꯑꯗꯨ ꯌꯥꯝꯅ
ꯑꯗꯨꯅꯦ ꯑꯗꯨꯒ ꯍꯧꯖꯤꯛꯐꯥꯎꯗꯤ ꯐꯤꯔꯦꯞꯄ ꯏꯃꯨꯡꯗꯅꯤ ꯇꯝꯅꯥꯁꯦ ꯃꯌꯨꯝ ꯄꯥꯟꯈ꯭ꯔꯦ ꯑꯉꯥꯡꯗꯣ ꯑꯇꯣꯞꯄ ꯅꯨꯄꯥꯥꯏ ꯃꯆꯥꯅꯤꯅ ꯀꯟꯅ ꯈꯜꯂꯤ
ꯑꯣ ꯀꯩꯅꯣꯒꯤ ꯃꯆꯥꯗꯣ ꯑꯃ
ꯎꯝ ꯅꯠꯇꯦ ꯆꯥꯎꯕꯤꯒꯤ ꯇꯧꯕꯤꯒꯤ ꯃꯆꯥ ꯇꯋꯔꯤꯁ ꯑꯃ ꯊꯣꯛꯂꯛꯈꯤꯅꯤꯅꯦꯕ ꯇꯝꯅꯥꯏ ꯃꯆꯥꯅꯦ ꯇ꯭ꯔꯤꯟꯁꯇꯣ
ꯑ
ꯐꯤꯔꯦꯞꯄꯒ ꯇꯝꯅꯑꯒꯁꯤ ꯆꯦꯜꯂꯨꯔꯦꯗꯅ
ꯆꯦꯜꯗꯔꯣ ꯃꯅꯤꯒ
ꯅꯦ ꯃꯣꯏꯕꯥꯅꯤꯁꯦ ꯆꯦꯜꯂꯦꯗꯅ ꯏꯃꯨꯡꯅ ꯌꯥꯗꯕꯗꯩ ꯗꯤꯜꯂꯤꯗ ꯆꯪꯉꯦꯗꯅ ꯗꯤꯜꯂꯤꯗ ꯆꯪꯉꯒ ꯀꯣꯔꯠ ꯃꯦꯖ ꯇꯧꯗꯅꯦ ꯃꯕꯥꯅꯤꯒꯦ
ꯑꯁ ꯋꯥꯔꯤꯁ ꯌꯥꯝ ꯂꯩꯔꯝꯃꯤꯉꯤ
ꯅꯌꯦ ꯍꯁꯕꯦꯟ ꯑꯦꯟ ꯋꯥꯏꯐꯅꯦ ꯍꯥꯏꯔꯤꯁꯦ ꯐꯤꯔꯦꯞꯄꯅ ꯀꯥꯎ ꯉꯝꯗ꯭ꯔꯗꯤꯦ ꯑꯩ ꯄꯥꯈꯝ ꯅꯠꯇꯦꯅ ꯑꯗꯨꯝ ꯍꯥꯏꯔꯤꯅ
ꯑꯃ
ꯏꯕꯦꯝꯃ ꯁꯨꯔꯨꯗꯣ ꯐꯤꯔꯦꯄꯒꯤ ꯌꯨꯝꯗꯒ ꯂꯥꯛꯑꯣꯒ ꯍꯟꯂꯣ ꯌꯥꯔꯣꯏ ꯐꯤꯔꯦꯅ ꯃꯈꯁꯨ ꯄꯁꯤꯦ ꯊꯣꯛꯣꯛꯀꯦꯀꯣ ꯊꯥꯗꯣꯛꯈꯤꯗꯦ
ꯀ ꯗꯣꯔꯒꯥꯥ
ꯑꯦꯕꯩ ꯃꯃꯥꯁꯦ ꯗꯗꯤꯜꯂꯤꯗ ꯆꯠꯈꯤꯕ ꯑꯩꯁꯨ ꯀ ꯀꯥꯟ ꯍꯥꯏꯗꯤ ꯀꯩꯅꯣꯗ ꯌꯥꯝ ꯁꯤꯟꯗ ꯌꯥꯝ ꯄꯥꯈꯠꯄ ꯑꯣꯏꯕꯅꯦꯁꯨ ꯀ ꯀꯥꯟ ꯆꯤꯡꯖꯤꯡ ꯄꯥꯏꯑꯦꯕ ꯗꯤꯜꯂꯤꯗ ꯆꯠꯈꯤꯗꯅꯦ ꯃꯔꯝꯗꯨꯗꯤ ꯈꯪꯗ꯭ꯔꯦ ꯑꯗꯨꯗꯨꯒ ꯗꯤꯜꯂꯤꯗ ꯆꯠꯈꯤꯕꯁꯤꯗꯅꯦ ꯃꯃꯥꯁꯤꯅ ꯁꯨꯔꯨꯗ ꯏꯪꯒꯤꯠ ꯄꯣꯡꯊꯥꯡꯗ ꯅꯨꯡꯊꯥꯡꯗ ꯏꯪꯒꯤꯠ ꯄꯤꯔꯝꯕ ꯑꯩꯅ ꯁꯨꯃꯥꯏꯅ ꯆꯠꯂꯤꯁꯦ ꯂꯥꯛꯑꯒ ꯁꯤꯜꯂꯣ ꯈꯣꯠꯂꯣ ꯅꯪꯅ ꯉꯝꯅꯕ ꯆꯦꯟ ꯇꯥꯔꯗꯤ ꯍꯇꯥ ꯏꯃꯥ ꯇꯧꯒꯅꯤꯅ ꯍꯥꯏꯔꯝꯕ
ꯎꯝ
ꯑꯗꯨꯒ ꯄꯥꯁꯤꯅ ꯁꯟꯗꯦ ꯈꯨꯗꯤꯡꯒꯤ ꯍꯣꯝ ꯁꯥꯔꯚꯤꯁ ꯆꯠꯂꯤꯗꯅ
ꯎ
ꯑꯗꯨ ꯅꯨꯃꯤꯠꯇꯣ ꯇꯝꯅꯥꯛꯗꯣ ꯀꯩꯅꯣ ꯐꯤꯔꯦꯞꯄ ꯃꯣꯏꯗ ꯇꯥꯔꯕ ꯑꯗꯨꯗ ꯐꯤꯔꯦꯞꯄꯒ ꯇꯝꯅꯥꯛꯑꯒ ꯈꯔ ꯅꯛꯅꯅ ꯂꯦꯇ꯭ꯔꯤꯉꯩꯗ ꯁꯨꯔꯨꯁꯦ ꯂꯥꯛꯎꯈꯤꯗꯣꯏꯅꯦ ꯑꯗꯨꯗꯨꯒ ꯁꯦꯔꯨꯁꯤꯅ ꯑ ꯇꯝꯅꯥꯁꯤꯦ ꯇꯥꯟꯊꯣꯛꯈ꯭ꯔꯒ ꯑꯩ ꯊꯣꯡꯍꯧꯔꯒꯦ ꯈꯣꯠꯂꯒꯦ ꯀ ꯍꯥꯏꯔ ꯇꯥꯟꯊꯣꯛꯈꯤꯗꯨꯣꯏꯅꯦ ꯑꯗꯨꯒ ꯁꯨꯔꯨꯅ ꯐꯤꯔꯦꯞꯄꯗ ꯉꯁꯤꯗ ꯍꯤꯡ ꯂꯤꯦꯛꯛꯑꯒꯦ ꯈꯣꯠꯂꯒꯦ ꯁ ꯌꯥꯝ ꯆꯥꯎꯈꯠꯂ ꯁꯤꯕꯨ ꯀꯩꯗꯧꯋꯦ ꯑꯩ ꯍꯟꯕ ꯐꯔꯛ ꯇꯥꯅꯤ ꯈꯣꯠꯅꯤ ꯍꯥꯏ ꯐꯤꯔꯦꯄꯅ ꯍꯜ ꯂꯑꯣ ꯍꯜ ꯂꯥꯎꯑꯣ ꯍꯥꯏꯗꯣꯏꯅ ꯁꯨꯝ ꯌꯥꯔꯣꯏꯗ ꯁꯨꯝ ꯌꯥꯔꯦ ꯂꯥꯁꯇ ꯐꯤꯔꯦꯞꯇꯅ ꯁꯥꯎꯔ ꯃꯈꯨꯞ ꯄꯥꯏꯔ ꯏꯊꯣꯛꯑꯒ ꯀꯦꯞꯇ ꯇꯣꯡꯉꯅ ꯊꯥꯗꯣꯛꯈꯤꯅꯦ ꯑ
ꯑꯦꯁ ꯕꯤ ꯑꯥꯏ ꯊꯝꯃꯒꯦ ꯑꯃꯨꯛ ꯇꯧꯔꯒꯦ
ꯎꯝ